ꯍꯜꯂꯣ
ꯇꯥꯔꯔꯕ
ꯇꯩꯩꯅꯣ ꯌꯥꯝ ꯀꯨꯏ ꯆꯪꯅꯤꯗ
ꯀꯣꯜꯗꯣ ꯃꯤꯁ ꯑꯣꯏꯌꯦ ꯑꯗꯨꯗꯨꯃ
ꯃꯤꯁꯣꯏꯈꯔꯦ ꯑꯍꯥꯟꯕ ꯑꯩꯈꯣꯏ ꯃꯥꯗ ꯇꯧꯕꯗꯣ ꯑꯩꯈꯣꯏ ꯃꯥ ꯅꯝꯕꯔꯗ ꯅꯪꯗꯤ ꯑꯩꯈꯣꯏ ꯃꯥꯗ ꯅꯪ ꯅꯝꯁꯤꯜꯂꯨꯏ ꯅꯝꯕꯔꯗꯣ ꯉ
ꯍꯣꯏ ꯅꯝꯕꯔꯗꯨꯁꯨ ꯃꯨꯟꯅꯧꯖꯤꯅ ꯑꯩ ꯀꯩꯅꯣꯗꯤ ꯂꯧꯦ ꯍꯣꯏ ꯌꯦꯡꯕꯗ ꯅꯝꯕꯔꯁꯨ ꯑꯃꯨꯛ ꯐꯖꯅ ꯌꯦꯡꯍꯧꯗ꯭ꯔꯦ ꯑꯗꯨꯒ
ꯎꯝ ꯏꯁꯁ ꯂꯣꯏꯔꯦ ꯑꯩꯅ ꯏꯊꯣꯛꯑ ꯊꯝꯍꯧꯔꯣ ꯀꯣ ꯅꯪ ꯃꯤꯁ ꯑꯃ ꯑꯣꯏꯈ꯭ꯔꯦꯗꯣ ꯄꯥꯝꯃꯨꯗ꯭ꯔꯗꯣ ꯀꯩꯅꯩꯅꯣꯅꯦ ꯏ ꯑꯩꯗꯣ ꯍꯧꯖꯤꯛ ꯆꯠꯂꯨꯔꯦꯕꯀꯣ ꯑꯗ ꯆꯂꯨ ꯑꯗꯣ ꯁꯨꯃꯥꯏꯅ ꯍꯥꯏꯌꯦ ꯃꯥꯅ ꯍꯥꯏꯁꯦ ꯃꯥꯒꯤ ꯌꯦꯡꯗꯣꯏꯕ ꯃꯤꯗꯨꯒꯤ ꯂꯛꯀꯤ ꯏꯁꯇꯣꯟꯁꯦ ꯀꯔꯤ ꯀꯔꯤꯅꯣ ꯍꯥꯏꯕ ꯑꯃ ꯍꯥꯟꯅ ꯆꯪꯉꯤꯀꯣ ꯑꯗꯨꯒꯤ ꯆꯪꯉꯕ ꯃꯇꯨꯡꯗ ꯃꯥꯒꯤ ꯔꯥꯇꯤ ꯍꯥꯏꯕ ꯑꯃ ꯂꯩ ꯁꯤꯒꯗꯕ ꯔꯥꯇꯤ ꯍꯥꯏꯕ ꯑꯃ ꯂꯩꯌꯦ ꯅꯨꯡꯗꯨꯒꯤ ꯔꯥꯇꯤ ꯍꯥꯏꯕ ꯑꯃ ꯂꯩꯕꯅꯤꯅ ꯅꯨꯡ ꯑꯃ ꯑꯃꯒ ꯑꯃꯃꯒ ꯃꯤꯗꯤ ꯀꯅꯥ ꯆꯥꯅꯔꯝꯗꯣꯏꯅꯣ ꯀꯔꯤ ꯆꯥꯔꯝꯗꯣꯏꯅꯣ ꯍꯥꯏꯕꯗꯨꯗꯤ ꯉꯝꯗꯕꯅꯤꯅ ꯑꯩꯅ ꯀꯃꯥꯏꯅ ꯑꯗꯨꯒꯤ ꯃꯃꯜ ꯑꯗꯨꯝ ꯂꯣꯏ ꯍꯥꯏ ꯂꯩꯗꯣꯏꯅꯣ ꯑꯗꯨꯗꯤ ꯍꯌꯦꯡ ꯃꯥꯅ ꯂꯛꯀꯤ ꯏꯁ꯭ꯇꯣꯟꯗꯨ ꯁꯤ ꯁꯤꯁꯨ ꯆꯥꯅꯩꯌꯦ ꯈꯪ ꯀꯥꯟꯗ ꯑꯣ ꯁꯤꯈꯩꯗꯤ ꯁꯤꯗ ꯔꯦꯠ ꯂꯩꯕꯅꯤ ꯑꯍꯣꯡꯕ ꯑꯇꯥꯡꯕ ꯌꯥꯝ ꯇꯥꯡꯕ ꯃꯈꯜ ꯃꯈꯜ ꯃꯌꯥꯝ ꯂꯩꯒ ꯍꯥꯏꯀꯣ ꯑꯥ ꯑꯗꯨꯗ ꯑꯩꯅ ꯍꯥꯏꯔꯦ ꯑꯗꯨꯗꯤ ꯀ ꯃꯣꯏꯅ ꯍꯥꯏꯁꯦ ꯁꯨꯃꯥꯏꯅ ꯍꯥꯏ ꯍꯣꯏ ꯈꯨꯗꯞꯀꯤ ꯗꯤꯖꯥꯏꯟꯗꯨꯕꯨꯗꯤ ꯅꯣꯏꯅ ꯑꯄꯥꯝꯕ ꯐꯣꯇꯣ ꯀꯥꯞꯄꯒ ꯁꯤ ꯃꯑꯣꯡ ꯁꯥꯕꯤꯌꯨ ꯈꯣꯠꯄꯤꯌꯨ ꯍꯥꯏꯕꯗꯤ ꯌꯥꯏ ꯑꯗꯨꯒ ꯅꯨꯡꯗꯤ ꯃꯤꯒꯤ ꯀꯛꯐꯝꯗꯨꯗ ꯔꯥꯇꯤ ꯑꯁꯨꯛꯀꯤꯅ ꯅꯨꯄꯥꯅ ꯁꯤꯒꯗꯕ ꯅꯨꯄꯤꯅ ꯁꯤꯒꯗꯕ ꯔꯥꯇꯤ ꯑꯁꯨꯛꯀꯤ ꯅꯨꯄꯤꯅ ꯁꯤꯒꯗꯕ ꯅꯨꯄꯥꯅ ꯁꯨꯒꯗꯕ ꯔꯥꯇꯤ ꯃꯔꯤ ꯃꯉꯥ ꯇꯔꯨꯛ ꯃꯌꯥꯝ ꯃꯇꯇꯤ ꯃꯁꯤꯡ ꯃꯌꯥꯝ ꯂꯩꯈ꯭ꯔꯦ ꯈꯔꯗꯤ ꯍꯧꯖꯤꯛ ꯃꯥꯏ ꯆꯥꯅꯕ ꯁꯤꯒꯗꯕ ꯆꯥꯡꯗꯣ ꯅꯨꯡꯗꯨꯒꯤ ꯀ꯭ꯋꯥꯂꯤꯇꯤꯗꯣ ꯑꯗꯨ ꯂꯩꯕꯅꯤꯅ ꯅꯪꯅ ꯄꯥꯝꯃꯤꯕꯩꯗꯤ ꯗꯤꯖꯥꯏꯟꯗꯨꯗ ꯔꯥꯇꯤ ꯇꯔꯥ ꯑꯣꯏꯔꯝꯃꯗꯤ ꯔꯥꯇꯤ ꯇꯔꯥꯗꯣ ꯅꯪꯒꯤ ꯆꯥꯅꯕꯅ ꯑꯗꯨꯗꯤ ꯀꯃꯥꯏꯅ ꯃꯤ ꯑꯄꯥꯝꯃꯤ ꯗꯤꯖꯥꯏꯟꯗꯣ ꯁꯤꯗꯣꯏꯅꯣ ꯑꯩꯅ ꯍꯥꯏꯗꯣ ꯇꯥꯔꯛꯇ꯭ꯔꯥ
ꯍꯧꯖꯤꯛ ꯍꯧꯖꯤꯛ ꯁꯨꯃꯥꯏꯅ ꯂꯥꯛꯄ꯭ꯔꯕ ꯅꯨꯡꯁꯦ ꯑꯩꯈꯣꯏꯒꯤ ꯇꯤꯔꯗꯤꯒꯤ ꯃꯇꯨꯡ ꯏꯟꯅ ꯃꯥꯥꯏ ꯗꯤꯖꯥꯏꯟ
ꯂꯩꯔꯤꯅꯤ ꯀꯩꯅꯣ ꯑꯗꯨꯅ ꯍꯥꯏꯁꯦ ꯅꯪꯅ ꯑꯣꯕꯦꯜ ꯄꯥꯝꯃꯦ ꯍꯥꯏꯔꯒ ꯜꯂꯗ ꯅꯪ ꯉ ꯏꯔꯛꯗ ꯁꯨꯗ꯭ꯔ ꯁꯤ ꯌꯥꯗ ꯑꯃꯗꯤ ꯔꯥꯇꯤꯗꯣ ꯁꯤꯒꯗꯕꯅꯤ ꯍꯥꯏꯕꯒꯤ ꯃꯇꯨꯡ ꯏꯟꯅ ꯅꯪ ꯁꯤ ꯁꯤꯗꯣꯏꯅꯤ ꯅꯪꯅ ꯄꯥꯝꯃꯤꯕ ꯗꯤꯖꯥꯏꯟꯗꯨꯅ ꯃꯥꯅ ꯁꯤꯒꯗꯕꯗꯨꯅ ꯔꯥꯇꯤ ꯑꯍꯨꯝ ꯁꯤꯒꯗꯕꯅꯤ ꯃꯥꯅ ꯄꯥꯝꯃꯤꯕ ꯗꯤꯖꯥꯏꯟꯗꯨꯅ ꯔꯥꯇꯤ ꯃꯉꯥ ꯑꯣꯏꯔꯝꯃꯒꯗꯤ ꯑꯍꯨꯝꯗꯨꯗꯨꯗꯤ ꯍꯥꯞꯆꯤꯟꯕ ꯁꯤꯕ ꯌꯥꯗꯦ ꯑꯗꯨꯗꯤ ꯌꯥꯔꯣꯏꯌꯦ ꯊꯂ ꯀꯁꯇꯃꯥꯏꯁꯧ ꯇꯧꯕ ꯁꯨꯡꯉꯥꯏ ꯌꯥꯔꯣꯏ ꯅꯨꯡꯗꯤ ꯍꯥꯏꯌꯦꯕ ꯑꯗꯨꯅꯅꯦ ꯅꯣꯏꯒꯤ ꯑꯁꯣꯝꯒꯤ ꯋꯥꯔꯤ ꯁꯥꯟꯅꯕꯗ ꯌꯥꯗ꯭ꯦ ꯀꯨꯗ
ꯎꯝ ꯍꯧꯖꯤꯛꯀꯤ ꯃꯣꯏꯅ ꯍꯥꯏꯗꯤ ꯀꯨꯊꯤꯁꯤ ꯌꯦꯡꯕ ꯃꯇꯝꯗꯅꯦ ꯃꯥꯒꯤ ꯔꯥꯁꯤ ꯁꯤꯒꯤ ꯃꯇꯨꯡ ꯏꯟꯅ ꯄꯣꯛꯄꯁꯤꯒꯤ ꯃꯇꯨꯡ ꯏꯟꯅ ꯔꯥꯇꯤꯁꯤꯁꯨ ꯎꯤꯔꯛꯇꯤꯔꯔꯕ ꯁꯤ
ꯄꯤꯔꯛꯀꯗꯣꯏꯅꯦ ꯄꯤꯔꯛ ꯄꯤꯔꯛꯇ꯭ꯔꯗꯤ ꯅꯪꯅ ꯍꯦꯛꯇ ꯄꯪꯁꯤꯁꯤ ꯌꯥꯕ꯭ꯔꯣ ꯌꯥꯗꯤꯌꯦ ꯑ ꯌꯥꯗꯦ ꯌꯥꯗꯦ ꯌꯥꯗꯦ ꯑꯗꯨ ꯌꯥꯗꯦ ꯅꯣꯏꯅ ꯀꯃꯥꯏꯅ ꯁꯥꯔꯨꯏꯅꯣ ꯃꯤꯉꯣꯟꯗꯅ
ꯑꯩꯈꯣꯏꯗꯤ ꯃꯣꯏꯅ ꯄꯣꯛꯄ ꯅꯨꯃꯤꯠꯇꯣ ꯍꯥꯏꯔꯛꯑꯣ ꯑꯗꯨꯅ ꯌꯥꯅꯤꯅ ꯄꯣꯛꯄ ꯅꯨꯃꯤꯠꯇꯨꯗꯪ ꯍꯥꯏꯔꯒ ꯑꯦ
ꯆꯂꯚꯥꯏ ꯅꯨꯡ ꯌꯣꯟꯕ ꯃꯤꯅ ꯄꯪꯁꯥ ꯁꯥꯕ ꯃꯤꯅ ꯁꯤꯔꯤꯔꯣ ꯅꯪꯒꯤꯁꯦ ꯅꯨꯡ ꯌꯣꯟꯕ ꯃꯤꯅ ꯁꯥꯔ ꯁꯤ ꯄꯪꯁꯤ ꯁꯤꯕꯗꯣ ꯆꯠꯂꯣ ꯑꯥꯗ ꯇꯥꯏꯟꯗꯦ ꯍꯦ ꯅꯨꯡꯅꯦ ꯉꯛꯈ꯭ꯔꯦ ꯆꯠꯂꯣ ꯂꯗꯒꯤ ꯁꯣꯁꯕ ꯃꯤꯗꯣ ꯀꯕ ꯀꯕ ꯈꯔ ꯈꯪꯕ ꯃꯤꯅ ꯇꯧꯕꯩ ꯋꯥꯅꯤꯗ ꯑꯗꯨꯗꯤ
ꯗꯦ ꯎꯝ ꯑꯩꯅ ꯍꯥꯏꯌꯦꯕꯀꯣ ꯑꯍꯥꯟꯕꯗ ꯃꯤ ꯀꯨꯊꯤꯒ ꯌꯦꯡꯉ ꯇꯧꯅꯩ ꯑꯗꯨ ꯀꯃꯥꯏꯅ ꯇꯧꯍꯧꯗꯣꯏꯅꯣ ꯍꯪꯕꯗ ꯀꯊꯤ ꯌꯦꯡꯗ꯭ꯔꯁꯨ ꯌꯥꯏ ꯍ ꯅꯣꯏꯒꯤ ꯄꯣꯛ ꯅꯨꯃꯤꯠꯇꯨꯗꯪ ꯍꯥꯏꯔꯛꯑꯣ ꯀꯩ
ꯎꯝ ꯑꯗꯨꯗꯤꯅꯦ ꯃꯣꯏꯅꯅꯦ ꯆꯥꯎꯧꯔꯥꯛꯄ ꯑꯃ ꯄꯣꯛ ꯑꯁꯦ ꯂꯩꯌꯦꯕ ꯂꯩ ꯍꯥꯏꯕ ꯅꯪ ꯍꯥꯏꯗꯀꯣ ꯆꯥꯎꯧꯔꯥꯛꯄ ꯑꯃ ꯑꯗꯨꯝ ꯁꯦꯡꯒꯣꯜꯁꯦ ꯄꯣꯛꯄꯅ ꯑꯗꯨ ꯁꯤꯒꯗꯕ ꯃꯤꯅ ꯅꯤꯡꯊꯧꯀꯥꯜ ꯄꯣꯛꯄꯅ ꯑꯗꯨꯝꯕ ꯆꯥꯅꯩ ꯀꯥꯏꯂ ꯆꯥꯎꯔꯥꯛꯄꯅ ꯑꯗꯨꯝ ꯖꯦꯅꯦꯔꯦꯜ ꯍꯥꯏꯇꯥꯔꯦ ꯖꯦꯅꯦꯔꯦꯜ ꯔꯤꯗꯤꯡꯗ ꯑꯗꯨꯃꯥꯏꯅ ꯌꯥꯏꯕ ꯅꯪ ꯑꯩꯅ ꯁꯪꯒꯣꯜ ꯌꯦꯛꯄꯣꯛꯄꯨꯗꯤ ꯑꯋꯥꯡ ꯀꯥ ꯐꯠꯇꯦ ꯑꯗꯨ ꯇꯧꯗꯦ ꯑꯗꯨꯃꯥꯏꯅ ꯖꯦꯅꯔꯦꯜ ꯑꯣꯏꯕ ꯄꯣꯠ ꯍꯥꯏꯕ ꯑꯃ ꯂꯩꯌꯦꯕ ꯅꯨꯡꯗ ꯑꯗꯨꯒꯨꯝꯕ ꯄꯣꯠ ꯗ ꯖꯦꯅꯦꯔꯦꯜꯗ ꯁꯤꯕꯩ ꯋꯥꯅꯤ ꯀꯨꯊꯤꯗꯗꯤ ꯅꯪꯒꯤ ꯃꯄꯣꯛꯀꯤ ꯑꯣꯏꯅ ꯍꯥꯏꯌꯦ ꯑꯩꯈꯣꯏ ꯀꯀꯥꯅ ꯃꯥꯅ ꯁꯤꯗꯣꯏꯁꯦ ꯃꯄꯣꯛꯀꯤꯔ ꯗꯁꯥꯒꯤꯔꯥ ꯍꯥꯏꯕ ꯃꯈꯜ ꯃꯈꯟ ꯄꯤꯔꯛꯀꯅꯤ ꯃꯗꯨꯗ ꯃꯥꯅ ꯊꯤꯅꯤꯡꯕ ꯅꯨꯡꯗꯣ ꯑꯦ ꯑꯩꯦ ꯂꯥꯏꯔꯤꯛꯀꯤ ꯑꯣꯏꯕ ꯌꯥꯗꯕꯗ ꯇꯗꯥꯎ ꯌꯥꯗꯕ ꯁꯤ ꯑꯣꯏ ꯁꯤꯖꯔꯒꯦ ꯂꯛꯀꯁ ꯇꯣꯟꯗꯨꯗ ꯭ꯂ ꯁꯦꯐꯤꯌꯥꯔ ꯑꯣꯏꯔꯝꯕ ꯌꯥꯏ ꯌꯦꯜꯂꯣ ꯁꯦꯐꯤꯌꯥꯔ ꯑꯣꯏꯔꯝꯕ ꯌꯥꯏ ꯀꯦꯠ ꯑꯥꯏ ꯑꯣꯏꯔꯝꯕ ꯌꯥꯏ ꯑꯗꯨꯗꯤ ꯅꯣꯏꯅ ꯇ ꯍꯥꯏꯕ ꯌꯥꯔꯣꯏꯕ ꯑꯃ ꯃꯄꯣꯛ ꯅꯨꯃꯤꯠ ꯌꯦꯡꯉꯒ ꯃꯤꯒꯤ ꯄꯥꯟꯖꯤꯅ ꯄꯨꯡꯐꯝꯗꯨꯒꯤ ꯃꯇꯨꯡ ꯏꯟꯅ ꯅꯪꯒꯤ ꯅꯪꯒꯤ ꯇꯥꯔꯝꯕ ꯃ ꯄꯨꯡꯐꯝꯗꯨꯗ ꯅꯪꯒꯤ ꯃꯄꯣꯛꯀꯤ ꯊꯕꯛꯀꯤ ꯌꯥꯗꯕꯅ ꯁꯤꯅꯤ ꯅꯪꯒꯤ ꯃꯄꯣꯛꯀꯤ ꯅꯨꯄꯤ ꯃꯐꯝ ꯐꯠꯇꯕꯩꯅ ꯁꯤ ꯁꯤꯒꯗꯕꯅꯤ ꯅꯪꯒꯤ ꯃꯄꯣꯛꯀꯤ ꯅꯆꯥ ꯃꯐꯝ ꯐꯠꯇꯕꯩꯅ ꯁꯤ ꯁꯤꯒꯗꯕꯅꯤ ꯁꯤ ꯁꯤꯒꯗꯕꯅꯤ ꯑꯗꯨ ꯑꯗꯥ ꯂꯣꯏꯅ ꯃꯤꯒꯤ ꯄꯤꯔꯤꯅꯦꯕ ꯑꯗꯨꯗꯤ ꯅꯪꯅ ꯅꯪꯅ ꯁꯤꯁꯤ ꯀꯊꯤ ꯌꯦꯡꯅ ꯁꯤꯕꯁꯨ ꯅꯠꯇꯦ ꯑꯗꯨꯗꯤ ꯌꯥꯔꯣꯏꯌꯦ
ꯑꯗꯨꯗꯤ ꯃꯥꯅ ꯃꯥ ꯂꯣꯏ ꯍꯥꯏꯔꯗꯕ ꯅꯠꯇ꯭ꯔꯣꯏ ꯀꯊꯤꯗꯨꯣ ꯄꯨꯔꯛꯑ
ꯑ ꯑꯗꯨꯗ ꯂꯣ ꯍꯥꯏꯗꯨꯅꯦ ꯅꯨꯡ ꯑꯅꯤ ꯍꯥꯏꯔꯛꯄ ꯌꯥꯏ ꯑꯍꯨꯝ ꯍꯥꯏꯔꯛꯄ ꯌꯥꯏ ꯅꯪꯅ ꯉꯝꯖꯕ ꯑꯦ ꯑꯩ ꯀꯣꯟꯅ ꯔꯦꯠ ꯁꯦꯠꯄ ꯍꯥꯏꯁꯤꯗꯤ ꯄꯩꯁꯥ ꯂꯩꯔ ꯁꯤꯖꯒꯦ ꯇꯥꯡꯕꯅꯤꯅ ꯑꯗꯨꯗꯤ ꯀꯀꯥ ꯀꯔꯝꯕꯅ ꯑꯩ ꯍꯧꯖꯤꯛꯀꯤ ꯑꯣꯏꯅꯗꯤ ꯁꯦꯡꯒꯤ ꯃꯇꯨꯡ ꯏꯟꯅ ꯑꯩ ꯁꯤꯖꯒꯦ ꯑꯗꯣ ꯔꯥꯇꯤ ꯑꯃꯝꯗꯅ ꯔꯥꯇꯤ ꯔꯥꯇꯤ ꯃꯉꯥ ꯆꯪꯕ ꯅꯨꯡꯁꯤꯌꯨ ꯍꯥꯏꯔꯦ ꯑꯩ ꯇꯨꯇꯤ ꯃꯉꯥꯁꯦ ꯄꯩꯁꯥ ꯀꯌꯥ ꯄꯤ ꯄꯤ ꯇꯤ ꯑꯃ ꯑꯝꯗ ꯑꯗꯩ ꯂꯤꯁꯤꯡ ꯄꯤꯕ ꯂꯩ ꯆꯧꯉꯥ ꯄꯤꯕ ꯂꯩ ꯑꯗ ꯌꯥꯝ ꯑꯇꯥꯡꯕ ꯄꯤꯕ ꯂꯩ ꯑꯗ ꯅꯪꯅ ꯀꯔꯝꯕ ꯔꯦꯟꯁꯇ ꯄꯥꯝꯃꯤꯅꯣ ꯄꯋꯥꯔꯗꯣ ꯃꯃꯟꯗꯨ ꯃꯇꯨꯡ ꯏꯟꯅ ꯂꯩꯖꯗꯣꯏꯅꯦꯕ ꯈꯪꯕ꯭ꯔꯥ ꯁꯝꯅ ꯍꯥꯏꯔꯒ ꯄꯣꯠꯇꯨ ꯈꯨꯡꯎ ꯇꯣꯡꯉꯁꯨ ꯉꯥꯏꯔꯦꯐ ꯇꯣꯡꯉꯖꯨ ꯉꯥꯏ ꯑꯩ ꯃꯃꯟꯒꯤ ꯃꯇꯨꯡ ꯏꯟꯅ ꯇꯣꯡꯗ꯭ꯔꯣ ꯇꯣꯡꯗꯕꯗꯤ ꯌꯥꯗꯕꯅꯤꯅ ꯑꯗꯨꯃꯥꯏꯅ ꯃꯥꯒꯤ ꯃꯥꯒꯤ ꯂꯦ ꯑꯦ ꯀ꯭ꯂꯥꯁ ꯈꯥꯏꯗꯣꯛꯏꯅꯦꯕ ꯅꯨꯡꯗꯁꯨ ꯈꯪꯕ꯭ꯔꯥ ꯏꯅꯥꯛꯈꯨꯟꯕ ꯃꯤꯅ ꯇꯥꯡ ꯇꯥꯡꯕ ꯁꯤꯌꯦꯅ ꯑꯩꯒꯤꯗꯤ ꯉꯝꯖꯗꯕꯅꯤꯅ ꯑꯩꯒꯤ ꯈ ꯇꯪ ꯍꯟꯗꯕ ꯀ꯭ꯋꯥꯂꯤꯇꯤ ꯈꯔ ꯍꯟꯗꯕ ꯄꯤꯕꯤꯌꯣꯅ ꯁꯤꯟꯅꯔꯤ ꯅꯠꯇ꯭ꯔꯣ ꯑꯗꯨꯅꯦ ꯂꯩꯗꯨꯏꯁꯦ ꯑꯗꯨꯗꯨꯗ ꯅꯪꯒꯤ ꯆꯥꯅꯕ ꯅꯨꯡꯒꯤ ꯃꯆꯨ ꯄꯤꯔꯛꯀꯅꯤ ꯌꯦꯜꯂꯣ ꯄꯤꯔꯛ ꯌꯦꯜꯂꯣ ꯁꯦꯐꯤꯌꯥꯔ ꯁꯤꯌꯨ ꯍꯥꯏꯔꯛꯄ ꯌꯥꯏ ꯕ꯭ꯂꯨ ꯁꯦꯐꯤꯌꯔ ꯁꯤꯌꯨ ꯍꯥꯏꯔꯛꯄ ꯌꯥꯏ ꯕ꯭ꯂꯨꯖꯨ ꯌꯦꯜꯂꯣꯖꯨ ꯁꯤꯌꯨ ꯍꯥꯏꯔꯛꯄ ꯌꯥꯏ ꯔꯦꯗ ꯀꯂꯔ ꯁꯤꯎꯔꯛꯄ ꯌꯥꯏ ꯃꯥꯒꯤ ꯗꯁꯥꯗꯨꯅ ꯅꯪꯒꯤ ꯁꯤ ꯁꯤꯕꯝ ꯊꯣꯛꯏ ꯁꯤꯖꯤꯅ ꯅꯪꯒꯤ ꯗꯁꯥꯒꯤꯅꯤ ꯁꯤꯒꯤ ꯗꯁꯥ ꯂꯩꯕꯩꯅꯤ ꯁꯤꯁꯤꯅ ꯅꯪꯒꯤ ꯐꯅꯕꯅꯤ ꯍꯥꯏꯕ ꯃꯩ ꯂꯛꯀꯤꯗꯨ ꯁ꯭ꯇꯣꯟ ꯑꯅꯤ ꯑꯍꯨꯝ ꯄꯤꯔꯛꯄꯗ ꯑꯗꯨꯝ ꯄꯤꯔꯛꯀꯅꯦꯕ ꯑꯗꯨꯗꯨꯗ ꯅꯪ ꯂꯣꯏꯃꯛ ꯁꯤꯗ ꯌꯥꯗꯦ ꯍꯥꯏꯕꯗꯤ ꯂꯩꯇꯦ ꯑꯩꯁ ꯏ ꯁꯤꯗꯤ ꯁꯤꯖꯔꯒꯦ ꯁꯤꯅ ꯁꯤꯝꯗꯤ ꯍꯥꯟꯅ ꯁꯤꯒꯦ ꯁꯤ ꯀꯣꯟꯅ ꯑꯃꯨꯛ ꯁꯥꯖꯒꯦ ꯈꯣꯠꯄꯦ ꯑꯗꯨꯗꯤ ꯅꯣꯏ ꯅꯣꯏꯒꯤ ꯋꯥꯈꯜ ꯇꯥꯔꯦꯗꯅ ꯀꯣꯏ ꯍꯥꯏꯁꯦ ꯑꯗꯨꯗ ꯂꯩ ꯗꯨꯏꯅꯤ ꯑꯗꯨꯒ ꯒ꯭ꯌꯥꯟ ꯇꯥꯏꯀꯣꯅ ꯑꯩ ꯍꯥꯏꯖꯦ
ꯎꯝ
ꯇꯥꯕ꯭ꯔꯣ ꯄꯟꯆꯥ
ꯑꯥꯏꯕ
ꯄꯟꯆꯥ
ꯇꯥꯠ
ꯐ ꯇꯥꯏꯌꯦ ꯅꯪ ꯇꯥ ꯇꯥꯕ꯭ꯔꯕ ꯑꯩꯅ ꯉꯥꯡꯉꯤꯖꯦ
ꯄ ꯅꯪ ꯑꯗꯩꯩ
ꯑ ꯑ ꯑꯗꯣꯅ ꯃꯣꯁ ꯖꯥꯅ ꯑꯗꯨꯒꯤ ꯗꯤꯖꯥꯏꯟ ꯄꯥꯝꯃꯤ ꯑꯩꯗꯤ ꯂꯛꯀꯤ ꯏꯁꯇꯣꯟꯅꯤ ꯍꯥꯏꯔꯒ ꯄꯪꯁꯤ ꯁꯤꯕꯗꯨꯗꯤ ꯅꯔ ꯅꯣꯏꯅ ꯅꯨꯃ ꯂꯩꯔ ꯄꯪꯁꯤ ꯁꯤꯕꯩ ꯋꯥꯔꯤꯅꯤ ꯑꯗꯨꯗꯤ ꯌꯥꯔꯛꯑꯣꯏ ꯀꯨꯊꯤ ꯌꯦꯡꯉ ꯁꯤꯒꯦ ꯍꯥꯏ ꯇꯥꯗꯤ ꯅꯣꯏ ꯄꯨꯁꯤ ꯁꯤꯕꯗꯤ ꯌꯥꯔꯣꯏ ꯃꯤꯒꯤ ꯅꯤꯌꯣꯝ ꯃꯤꯒꯤ ꯐꯦꯛꯇꯅꯤ ꯃꯥꯅ ꯂꯥꯛꯇꯣꯏꯗꯨ ꯁꯤꯕꯝ ꯊꯣꯛꯄ ꯆꯞ ꯆꯥꯅ ꯃꯥꯏ ꯄꯨꯡꯐꯝ ꯑꯗꯨ ꯗꯨꯗ ꯁꯤꯕꯗꯨꯅ ꯆꯨꯝꯗꯣꯏꯅꯦꯕ ꯎꯊ ꯌꯦꯡ ꯑꯁꯤꯕꯗꯨꯅ
ꯍꯣꯏꯅꯦ ꯑꯩꯖꯨ ꯑꯗꯨ ꯃꯥꯏꯅ ꯑꯍꯥꯟꯗꯤ ꯃꯣꯏꯗ ꯍꯪꯕꯅꯦꯕ ꯃꯤꯗꯤ ꯀꯨꯊꯤꯒ ꯌꯦꯡꯅ ꯌꯥꯗꯦ ꯃꯄꯣꯛ ꯅꯨꯃꯤꯠ ꯀꯨꯊꯤ ꯌꯦꯡꯉꯤꯗꯥ ꯃꯄꯣꯛ ꯅꯨꯃꯤꯠ ꯀꯩꯀꯥꯗꯣ ꯌꯦꯡꯉꯤꯅꯤ
ꯎꯝ ꯑꯗꯨꯕꯨꯗꯤꯅꯦ ꯅꯨꯡ ꯌꯣꯜꯂꯤꯕ ꯃꯤꯗꯨꯅꯕꯨꯗꯤ ꯑꯗꯨꯝꯕ ꯃꯣꯏꯅ ꯀꯨꯊꯤ ꯌꯦꯡꯕ ꯃꯤ ꯅꯠꯇꯕꯅꯤꯅ ꯑꯗꯨꯗꯤ ꯀꯥꯏ ꯍꯥꯏꯔ ꯀꯅꯤ ꯑꯗꯨꯝ ꯃꯣꯏꯒꯤ ꯅꯨꯡꯗꯨꯒꯤ ꯆꯥꯅꯕ ꯈꯔ ꯑꯗꯨꯝ ꯄꯤꯕꯤꯌꯨ ꯍꯥꯏꯔꯒ ꯑꯗꯨꯝ ꯄꯤꯕꯤꯕꯅꯤ ꯀꯩꯗꯧꯔꯒꯦ ꯑꯗꯨꯏꯗꯤ ꯀꯩꯁꯨ ꯑꯀꯥꯏꯕꯕꯨꯗꯤ ꯂꯩꯇꯦ ꯑꯗꯨ ꯑꯣꯏꯔꯒꯁꯨ ꯃꯥꯒꯤꯗ ꯇꯤ ꯑꯁꯨꯛ ꯁꯤꯐꯝ ꯊꯣꯛꯏ ꯃꯣꯆꯥꯅ ꯁꯨꯛ ꯗꯥꯎ ꯌꯥꯗ꯭ꯔꯤꯁꯦ ꯑꯁꯤꯒꯤꯁꯨ ꯂꯩꯕꯅꯤ ꯍꯥꯏꯕꯃ ꯃꯣꯏ ꯀꯨꯞꯅ ꯑꯗꯨꯝꯃꯛ
ꯈꯪꯗꯦ ꯑꯗꯨꯗꯤ ꯑꯗꯨ ꯔꯇꯤꯗꯨꯗꯤ ꯈꯪꯗꯦ ꯑꯍꯥꯟꯕꯗ ꯃꯣꯏ ꯃꯥꯒꯤ ꯈꯨꯗꯣꯛꯀꯤ ꯍꯧꯖꯤꯛ ꯁꯤ ꯆꯥꯟꯅꯕ ꯔꯗꯤꯁꯦ ꯑꯍꯥꯟꯕꯗꯗꯤꯣꯏ ꯌꯥꯝꯗ꯭ꯔꯗꯤ ꯍꯥꯏꯔꯝꯃꯦꯕꯀꯣ ꯑꯗ ꯉꯁꯤ ꯔꯇꯤꯖꯦ ꯃꯣꯏꯅ ꯍꯥꯏꯕ ꯃꯣꯏ ꯇꯤꯔ ꯇꯤ ꯑꯗꯣ ꯑꯍꯥꯟꯕꯗꯗꯤ ꯔꯇꯤ ꯗꯨ ꯌꯥꯝꯗꯕꯤ ꯕꯤꯗ ꯍꯥꯏꯔꯝꯃꯦꯕꯀꯣ
ꯑꯥ
ꯇꯥꯕ꯭ꯔꯣ
ꯇꯥꯏꯌꯦ ꯇꯥꯏꯌꯦ
ꯑꯥ ꯑꯗꯨꯒ ꯃꯊꯪꯗꯅ ꯑꯃꯨꯛ ꯔꯥꯇꯤꯁꯦ ꯅꯣꯏꯁꯦ ꯔꯥꯇꯤꯁꯦ ꯁꯤ ꯈꯨꯗꯣꯞ ꯑꯩꯈꯣꯏꯒꯤ ꯈꯨꯗꯣꯞ ꯗꯤꯖꯥꯏꯟꯗꯣ ꯗꯤꯖꯥꯏꯟ ꯑꯃꯛ ꯈꯜꯂꯤꯗꯅ ꯑꯩꯈꯣꯏꯅ
ꯑꯥ ꯑꯥ ꯑꯥ ꯑꯗꯨꯅꯦ ꯗꯤꯖꯥꯏꯟ ꯊꯟꯕꯒꯤ ꯃꯇꯨꯡ ꯏꯟꯅ ꯔꯇꯤ ꯍꯦꯟꯒꯠꯂꯛꯑꯃꯅꯤꯅꯦ
ꯁꯨ ꯍꯥꯞꯇ ꯌꯥꯔꯣꯏ ꯔꯇꯦ ꯍ ꯄꯩꯁꯥꯁꯨꯨ ꯑꯄꯩꯛ ꯍꯦꯟꯂꯤꯅꯦ
ꯑꯗꯨꯗꯤ ꯑꯗꯨꯗꯤ ꯅꯣꯏꯅ ꯄꯥꯝꯕ ꯗꯤꯖꯥꯏꯟꯗꯣ ꯊꯣꯛ ꯂꯣꯏ ꯀꯤ ꯀꯛ ꯁꯤꯡꯍꯜꯂꯒ ꯁꯥꯒꯦ ꯍꯥꯏꯔꯒꯗꯤ ꯑꯗꯨꯗꯤ ꯇꯣꯉꯥꯟ ꯕꯋꯥꯔꯤ ꯃꯆꯥ ꯈꯔꯦ ꯑꯗꯨꯗꯤ ꯅꯣꯏꯒꯤ ꯅꯪꯒꯤ ꯇꯁꯥꯅ ꯁꯨꯛ ꯁꯤꯐꯝ ꯊꯣꯛꯄꯗꯣ ꯁꯤꯒꯗꯕ ꯍꯥꯏꯕ ꯂꯩꯇ꯭ꯔꯦ ꯑꯗꯨꯗꯤ ꯑ ꯗꯤꯖꯥꯏꯟ ꯄꯥꯝꯕꯒꯤ ꯄꯨꯡꯁꯤ ꯁꯤꯕ ꯇꯥꯔꯛꯀꯗꯧꯔꯕ ꯑꯗꯨꯗꯤ ꯃꯣꯏꯅ ꯍꯥꯏꯔꯤꯗꯨꯗꯥꯣ ꯅꯣꯏ ꯄꯥꯝꯃꯤ ꯗꯤꯖꯥꯏꯅ ꯁꯤ ꯍꯥꯏꯔꯤ ꯑꯗꯨ ꯀꯥꯟꯗꯦ ꯍꯥꯏꯕ ꯅꯪ ꯄꯩꯁꯥ ꯑꯔꯦꯝꯕ ꯆꯠꯂꯒ ꯀꯗꯧꯗꯣꯔꯤꯒꯦ ꯅꯪꯒꯤ ꯁꯤꯐꯝ ꯊꯣꯛꯄ ꯅꯪꯒꯤ ꯄꯨꯊꯤꯅ ꯄꯤꯕ ꯄꯨꯡꯐꯝꯗꯨꯒꯤ ꯐꯤꯕꯐꯝꯗꯨꯒꯤ ꯄꯤꯔꯤꯕ ꯃꯥꯒꯤ ꯁꯤꯐꯝ ꯊꯣꯛ ꯍꯥꯏꯕ ꯔꯥꯇꯤ ꯃꯁꯤꯡꯗꯨꯣ ꯁꯤꯕꯤꯔ ꯂꯣꯏꯔꯦ ꯄꯩꯁꯥ ꯍꯦꯟꯅ ꯁꯤꯖꯤꯟꯅꯔꯒ ꯑꯗꯨꯒ ꯐꯖꯕꯒꯤꯗꯃꯛꯇ ꯔꯥꯇꯤ ꯇꯀꯥ ꯇꯅ ꯍꯦꯟꯖꯜꯂ ꯁꯤꯕꯒꯤ ꯃꯊꯧ ꯇꯥꯗꯦ ꯍꯥꯏꯕ ꯅꯪꯒꯤ ꯍꯤꯗꯥꯛꯄꯨ ꯍꯦꯟꯖꯟꯅ ꯆꯥꯔꯒ ꯀꯔꯤ ꯐꯗꯣꯔꯤꯒꯦ ꯐꯅꯤꯡꯉꯗꯨꯅꯕꯣ ꯑꯦ ꯊꯥ ꯑꯃ ꯊꯥ ꯑꯅꯤ ꯁꯨꯛ ꯆꯥꯔ ꯐꯕ ꯠꯇꯕꯗꯣ ꯑꯩꯅ ꯆꯍꯤ ꯑꯃ ꯆꯥꯖꯒꯦ ꯌꯥꯕ ꯅꯠꯇꯦꯕ ꯑꯗꯨ ꯌꯥꯗꯦꯕ ꯑꯗꯨꯒ ꯑꯗꯒꯤ ꯑꯩꯈꯣꯏꯅ ꯁꯥꯅꯤꯡꯕ ꯀꯁꯇꯃꯥꯏꯁ ꯇꯧꯔꯒ ꯀꯛꯑꯒ ꯁꯥꯕ ꯍꯥꯏꯕꯗꯤ ꯃꯗꯨꯗꯤ ꯇꯣꯉꯥꯟꯅ ꯃꯣꯏꯅ ꯍꯥꯏ ꯑꯗꯨꯗꯤ ꯅꯪꯒꯤ ꯈꯨꯊꯤ ꯌꯦꯡꯉ ꯁꯥꯕꯗꯣ ꯑꯗꯨꯗꯗꯤ ꯌꯥꯔꯣꯏꯅ ꯍꯥꯏꯔꯛꯑꯦꯕꯀꯣ ꯃꯣꯏꯅ ꯀ ꯁꯥꯕꯗꯣ ꯃꯣꯏꯅꯤ ꯄꯤꯔꯛꯀꯅꯤ ꯍꯌꯦꯡ ꯅꯪ ꯅꯪ ꯀꯊꯤꯅ ꯇꯥꯜꯂꯤꯕꯗꯣ ꯑꯒ ꯁꯨꯀꯦ ꯁꯨꯛ ꯀꯤꯅꯨꯡꯗ ꯃꯣꯏ ꯂꯣꯏ ꯊꯝꯗꯣꯏꯅꯤ ꯍꯥꯏꯌꯦꯕ ꯅꯨꯡ ꯌꯣꯟꯕꯁꯤꯡꯁꯤꯅ ꯃꯥꯏ ꯆꯥꯅ ꯄꯣꯠꯇꯣ ꯄꯤꯔꯛꯀꯗꯣꯏꯅꯤ ꯍꯥꯏꯕ ꯑꯗꯨꯗ ꯃꯥꯅ ꯑꯣꯕꯦꯜ ꯑꯣꯏꯔꯝꯕ ꯌꯥꯏ ꯏꯁꯀ꯭ꯋꯥꯔ ꯑꯣꯏꯔꯝꯕ ꯌꯥꯏ ꯌꯦꯔꯨꯝ ꯃꯑꯣꯡ ꯁꯦꯞ ꯑꯣꯏꯔꯝꯕ ꯌꯥꯏ ꯑꯗꯨꯗꯤ ꯃꯣꯏꯅ ꯍꯥꯏꯕ ꯉꯝꯗꯦ ꯍꯥꯏꯕꯀꯣ ꯑꯗꯨꯒ ꯈꯨꯗꯣꯀꯤ ꯗꯤꯖꯥꯏꯟꯗꯨꯗꯤ ꯅꯣꯏꯅ ꯀꯁꯇꯃꯥꯏꯁ ꯇꯧꯕ ꯌꯥꯏ ꯑꯗꯩ ꯅꯣꯏꯅ ꯑꯄꯥꯝꯕ ꯁꯥꯔꯒ ꯁꯤ ꯃꯑꯣꯡꯁꯤꯗ ꯑꯩꯅ ꯁꯥꯕꯤꯔꯒ ꯅꯨꯡꯗꯨ ꯍꯥꯞꯄꯤꯌꯨ ꯍꯥꯏꯕꯗꯤ ꯌꯥꯏ ꯁꯤꯅꯤ ꯃꯣꯏ ꯃꯄꯥꯟꯁꯤꯗ ꯌꯥꯝ ꯐꯖꯅ ꯍꯥꯏꯔꯛꯑꯦꯕ ꯁꯤꯗ ꯅꯪ ꯀꯔꯤ ꯒ꯭ꯌꯥꯟ ꯇꯥꯗꯕ ꯗꯥꯎꯠ ꯂꯩꯕ ꯂꯩ ꯍꯥꯏꯔꯛꯑꯣ ꯑꯥ ꯅꯪ ꯅꯪꯒꯤ ꯅꯨꯄꯥꯗ ꯉꯥꯏꯔꯦ ꯇꯥꯗ꯭ꯔꯤꯁꯦ ꯑꯗꯨꯔꯕ ꯍꯔꯦꯟ ꯑꯃꯨꯛ ꯃꯔꯩ ꯌꯦꯟꯅꯔꯛꯧꯗꯣꯏꯔꯅꯨ ꯑꯦꯅꯦ ꯅꯪꯅ ꯐꯖꯅ ꯍꯥꯏꯌꯣ ꯑꯩ ꯁꯨꯃꯥꯏ ꯁꯨꯃꯥꯏꯅ ꯇꯧꯕꯅꯤ ꯈꯣꯠꯄꯅꯤ ꯅꯪꯅ ꯄꯥꯝꯃꯤ ꯄꯣꯠꯇꯨꯁꯨ ꯁꯤ ꯁꯤ ꯁꯤ ꯁꯃꯥꯏꯅ ꯂꯩꯕꯒꯤ ꯌꯥꯗꯕꯅꯤ ꯃꯣꯏꯅ ꯇꯧꯔꯛꯏꯗꯣ ꯑꯩꯈꯣꯏꯅ ꯌꯦꯡꯁꯤꯒ ꯈꯤꯇꯪ ꯑꯣꯟꯅꯕ ꯈꯔ ꯂꯩꯔꯦ ꯗꯗꯥ ꯃꯣꯏꯒꯤꯗꯨꯅ ꯅꯪꯅ ꯅꯨꯡꯗꯨ ꯄꯥꯝꯕꯒꯤ ꯔꯥꯇꯤꯗꯨꯣ ꯍꯦꯟꯒꯠꯂꯛꯑꯒ ꯈꯣꯠꯂꯒ ꯑꯗꯨꯗꯣ ꯂꯩꯕꯅꯤ ꯑꯗꯨ ꯅꯪꯒꯤ ꯅꯁꯥꯒꯤ ꯑꯣꯏꯅ ꯇꯁꯦꯡꯅ ꯂꯛꯀꯤ ꯏꯁꯇꯣꯟ ꯍꯥꯏꯕꯗꯨꯗꯤ ꯀꯨꯊꯤ ꯌꯦꯡꯉꯒ ꯁꯤꯟꯅꯒꯗꯕꯅꯤ ꯈꯣꯠꯀꯗꯕꯅꯤ ꯍꯥꯏꯕ ꯋꯥꯏꯗꯣ ꯅꯪꯅ ꯁꯥꯎꯗꯕꯤꯗ ꯇꯞꯅ ꯛꯅꯨꯡꯗ ꯐꯥꯊꯔꯒ ꯍꯥꯏꯔꯣꯕ ꯑꯩ ꯍꯥꯏꯁꯦ ꯅꯪꯁꯨ ꯐꯤꯡꯒꯠꯂꯨꯔꯅꯣꯕ ꯁꯤꯍꯟꯅꯤꯡꯉꯦ ꯍꯥꯏꯔꯒꯗꯤ ꯗꯥꯎꯗꯣ ꯌꯥꯗꯦ ꯍꯥꯏꯔꯒꯗꯤ ꯇꯥꯟꯅꯔꯒ ꯅꯠꯇꯤꯟ ꯏꯅꯥꯎꯗꯣ ꯏꯪꯅ ꯇꯞꯅ ꯍꯥꯏꯔꯣꯕ ꯑꯩꯈꯣꯏ ꯄꯩꯁꯥ ꯂꯩꯕꯁꯨ ꯅꯠꯇꯦ ꯁꯦꯡꯅ ꯍꯥꯏꯔꯒꯗꯤ ꯗꯁꯥꯒꯤ ꯄꯤꯔꯤꯕ ꯇꯉꯥꯏ ꯐꯠꯇꯕꯗꯣ ꯁꯤꯔ ꯂꯣꯏꯔꯦꯗ ꯐꯖꯕ ꯐꯖꯗꯕꯩ ꯋꯥꯔꯤ ꯈꯜꯂꯨꯅꯨ ꯀꯣꯟꯅꯩꯁꯥ ꯄꯥꯏꯔꯀꯥꯟꯗ ꯅꯪ ꯐꯖꯕ ꯁꯤꯅꯤꯡꯉꯒꯁꯨ ꯍꯣꯏ ꯁꯤꯔꯣ ꯍꯧꯖꯤꯛꯀꯤꯗꯤ ꯗꯥꯎ ꯑꯗꯨꯝ ꯌꯥꯗ꯭ꯔꯤꯕ ꯈꯣꯠꯇ꯭ꯔꯤꯕ ꯁꯤꯁꯤꯒꯤ ꯍꯥꯟꯅ ꯑꯃꯝꯇꯪ ꯀꯊꯤꯅ ꯍꯥꯏꯔꯛꯄꯗꯣ ꯁꯤꯁꯤ ꯐꯖꯕ ꯐꯖꯗꯕꯒꯤ ꯋꯥꯔꯤ ꯂꯩꯇꯦ ꯅꯨꯡꯗꯣ ꯁꯨꯃꯥꯏꯅ ꯃꯣꯏꯅꯁꯨ ꯍꯥꯏꯔꯛꯏ ꯑꯩꯈꯣꯏꯅ ꯑꯄꯥꯝꯕ ꯁꯤꯡꯕ ꯌꯥꯗꯦ ꯃꯣꯏꯅ ꯀꯊꯤꯅ ꯄꯤꯔꯤꯕ ꯔꯥꯇꯤ ꯑꯩꯅ ꯃꯣꯏꯅ ꯑꯣꯔꯗꯔ ꯇꯧꯔꯒ ꯑꯗꯨ ꯄꯤꯕꯤꯔꯛꯑꯣ ꯅꯗꯤꯦ ꯑꯁꯨꯛꯀꯤ ꯍꯥꯏꯔꯤꯕ ꯕ꯭ꯂꯨ ꯁꯦꯄꯤꯦꯌꯥꯔ ꯌꯦꯜꯂꯣ ꯁꯦꯄꯦꯌꯥꯔ ꯑꯃ ꯑꯣꯏꯔꯝꯕ ꯌꯥꯏ ꯑꯗꯨꯗ ꯃꯣꯏꯅ ꯄꯤꯔꯛꯀꯗꯕꯅꯤ ꯍꯥꯏ ꯋꯥꯔꯤꯗꯣ ꯑꯗꯨꯃꯥꯏꯅ ꯍꯥꯏꯔꯣꯕ
ꯍꯥꯏꯒꯦ ꯑꯗꯨ ꯎꯝ ꯅꯪ ꯀꯥꯏ ꯂꯩꯔꯝꯃꯣꯕ
ꯑꯁ ꯅꯍꯥꯟ ꯉꯔꯥꯡ ꯅꯪꯒ ꯀꯩꯅꯣꯗ ꯐꯃꯨꯡꯗ ꯀꯥꯔꯤꯌꯥ ꯋꯥꯔꯤ ꯁꯥꯟꯅꯕꯗ ꯑꯩꯗꯤ ꯑꯅꯣꯇꯣ ꯂꯧꯊꯣꯛꯈꯕ ꯃꯣꯟ ꯃꯈꯥꯗ ꯑꯉꯥꯡ ꯂꯥꯛꯑꯦꯅ ꯑ ꯅꯝꯖꯗ ꯊꯝꯃꯝꯕ ꯆꯥꯏꯗꯅ ꯥꯏ ꯀꯥꯗꯕꯩ ꯁꯅꯅꯕꯕ ꯗ ꯑꯗꯨꯗ ꯀꯣꯏꯊꯤ ꯊꯤꯕꯗꯨꯗ ꯀꯩꯅꯣ ꯇꯧ ꯂꯩꯔꯕ ꯑꯩꯩꯅ ꯅꯪ ꯉꯥꯏꯈꯣ ꯑꯩ ꯀꯩꯅꯣ ꯇꯧꯒꯦ ꯄꯟꯆꯥ ꯑꯩ ꯐꯣꯟ ꯑꯝꯇ ꯊꯝꯒꯦ ꯂꯥꯛꯑꯦ ꯀꯣ ꯑꯗꯨ ꯑꯃꯨ ꯑꯃ ꯇꯧꯔꯛꯑꯣ ꯑꯗꯨꯒ ꯑꯩ ꯈꯥꯜꯂꯦꯑꯒ
ꯎꯝ ꯊꯃꯗꯣ